ꯍꯜꯂꯣ
ꯍꯜꯂꯣ
ꯇꯥꯕ꯭ꯔꯣ ꯇꯥꯕ꯭ꯔꯣ
ꯇꯥꯕ꯭ꯔꯣ ꯎꯝ
ꯍꯜꯂꯣ ꯇꯥꯗ꯭ꯔꯕ꯭ꯔꯣ
ꯇꯨꯝꯃꯕꯣ ꯇꯥꯏꯌꯦ
ꯑꯣ ꯁꯤ ꯅꯨꯋꯥꯛ ꯅꯨꯡꯉꯥꯏꯇꯕꯩꯔꯥ ꯈꯪꯗ꯭ꯔꯦ ꯅ ꯅꯪ ꯈꯣꯟꯖꯦꯜ ꯐꯖꯅ ꯇꯥꯗꯦꯅꯦ
ꯎꯝ ꯅꯦꯋꯥꯛ ꯌꯥꯝ ꯅꯨꯡꯉꯥꯏꯇꯦ ꯍꯥꯏ
ꯀꯩꯅꯣ ꯈꯪꯗꯦ ꯆꯥꯛ ꯆꯥꯔꯕ ꯅꯪꯕꯣ
ꯆꯥꯔꯦ ꯍꯣꯏ ꯇꯨꯝꯕ꯭ꯔꯥꯕꯨ ꯅꯪꯗꯤ ꯀꯩꯗꯧꯔꯤꯅꯣ ꯊꯔꯣꯏ ꯆꯥꯏꯌꯦ
ꯍꯥꯎꯕꯅꯤ ꯗꯥꯜꯁꯨ ꯑꯥ ꯑꯝ ꯑꯩꯈꯣꯏ ꯉꯁꯤ ꯀꯩꯅꯣ ꯆꯥꯏꯏꯅꯦ ꯀꯥꯡꯁꯣꯏ ꯑꯣꯏꯅ ꯆꯥꯏ ꯉꯁꯤ
ꯆ
ꯆꯥꯛ ꯀꯩꯅꯣ ꯇꯧꯕ ꯆꯥꯛ ꯆꯥꯕꯗ ꯉꯥꯏꯔꯤ ꯑꯩꯈꯣꯏꯗꯤ
ꯊꯦꯡꯉꯦꯍꯦ
ꯄꯨꯡ ꯀꯌꯥꯗ ꯆꯥꯒꯦ ꯅꯣꯏꯗꯤ
ꯄꯨꯡ ꯇꯔꯨꯛ ꯇꯔꯦꯠ ꯑꯗꯨꯋꯥꯏꯗ ꯆꯥꯏꯌꯦ
ꯑꯦ ꯅꯜꯂꯤꯍꯦ ꯑꯗꯨꯗꯤ ꯑꯩꯈꯣꯏꯗꯤ ꯄꯨꯡ ꯇꯔꯨꯛ ꯇꯔꯦꯠ ꯍꯥꯏꯗꯤ ꯊꯣꯡꯕ ꯍꯧꯗ꯭ꯔꯤꯅꯤꯅꯈꯣꯏꯗꯤ
ꯑꯣ ꯈꯣꯏꯗꯤ ꯉꯟꯅ ꯆꯥ
ꯉꯥꯏꯈꫭꯀꫭ ꯎꯝ ꯇꯥꯏꯀꯣ
ꯀꯩꯗꯧꯔꯤꯅꯣ ꯍꯧꯖꯤꯛꯇꯤ ꯍꯣ
ꯀꯩꯁꯨ ꯇꯧꯗꯦꯗ ꯅꯤ ꯁꯨꯝ ꯀꯩꯅꯣ ꯅꯪꯕꯨ ꯀꯣꯜ ꯇꯧꯔꯤꯅꯦ ꯑꯗꯨꯝ ꯀꯩꯁꯨ ꯇꯧꯅꯤꯡꯉꯥꯏ ꯂꯩꯇꯦ ꯇꯨꯝꯕꯗ ꯇꯨꯝꯕ ꯈꯛ
ꯀꯅꯥ ꯀꯅꯥ ꯂꯩꯔꯤꯅꯣ
ꯆꯦ ꯍꯣꯏꯒ ꯂꯩꯌꯦ ꯅꯣꯏ ꯅꯪꯗꯤ
ꯑꯩꯅꯁꯨ ꯏꯊꯟꯗ ꯂꯩ
ꯍꯥꯥ
ꯑꯩ ꯊꯟꯗ ꯂꯩꯌꯦ ꯍꯧꯖꯤꯛꯇꯤ
ꯀꯒꯤꯅꯣ ꯈꯪꯗꯦꯅꯦ ꯅꯦꯠꯋꯥꯛꯅꯔ ꯈꯨꯟꯖꯦꯜꯗ ꯇꯥꯗꯦꯅ ꯑꯩꯉꯣꯟꯗꯒꯤ
ꯑꯩꯒꯤ ꯈꯣꯟꯖꯦꯜ ꯇꯥꯗꯕ꯭ꯔꯣ
ꯅꯦꯋꯥꯛ ꯅꯨꯡꯉꯥꯏꯇꯕꯒꯤꯔꯥ ꯈꯪꯗꯦ ꯇꯥꯗꯦ
ꯀꯔꯤꯒꯤꯔ ꯈꯪꯗꯦꯅꯦ
ꯇꯥꯏ ꯀꯣ ꯑꯩꯒꯤꯗꯤ
ꯎꯝ ꯇꯥꯕ꯭ꯔꯣ ꯍꯧꯖꯤꯛꯇꯤ ꯑꯩꯒꯤꯁꯨ
ꯈꯪ ꯇꯔꯤꯠ ꯀꯩꯅꯣ ꯑꯣꯏꯅ ꯐꯖꯅ ꯇꯥꯗ꯭ꯔꯔꯤ ꯅꯃꯤꯗꯤ ꯈꯪꯗꯦ ꯅꯪꯉꯣꯟꯗ ꯑꯩꯉꯣꯟꯗꯒꯤꯔ ꯅꯪꯉꯣꯟꯗꯒꯤꯔꯣ
ꯈꯪꯗ꯭ꯔꯦꯗ ꯑꯩꯁꯨ ꯏꯊꯟꯗ ꯂꯑꯦꯍꯦ
ꯈꯅꯥꯎ ꯅꯨꯡꯉꯥꯏꯅꯦ ꯑꯗꯨꯗꯤ ꯇꯨꯃꯤꯟꯅ ꯂꯩꯕꯗꯤ ꯅꯨꯡꯉꯥꯏꯕꯅꯤꯅꯦ꯫ ꯄꯨꯡ ꯀꯌꯥ ꯄꯨꯡ ꯀꯌꯥꯗ ꯇꯨꯝꯗꯣꯏꯕ ꯑꯗꯨꯗꯤ
ꯈꯪꯗꯦꯗ ꯄꯨꯝ ꯃꯇꯝꯗ ꯑꯦꯅꯤ ꯇꯥꯏꯝꯁꯨ ꯇꯨꯝꯃꯦ
ꯃꯇꯝ ꯂꯩꯕꯨꯗꯤ ꯉꯟꯅ ꯇꯨꯝꯕꯅꯤ ꯉꯟꯅ ꯇꯨꯝꯊꯣꯛꯄꯅꯦ ꯍꯥꯏꯗꯤ ꯏꯃꯥꯟꯅꯕ ꯑꯩꯈꯣꯏꯒ ꯄꯨꯜꯂꯒ ꯀꯩꯅꯣ ꯂꯩꯕ ꯀꯥꯟꯗꯗꯤ ꯅꯨꯡꯉꯥꯏꯔꯤꯅꯦꯕꯀꯣ
ꯎꯝ
ꯍꯥ
ꯁꯤꯗꯤ ꯌꯨꯝꯗ ꯂꯩꯕ꯭ꯔꯣ
ꯑꯩꯅ ꯈ ꯇꯥꯗꯦ ꯑꯩꯗꯤ ꯀꯩꯒꯤꯅꯣ ꯈꯪꯗ꯭ꯔꯦ
ꯑꯗꯨ꯭ꯔꯣ ꯍꯥꯏꯕ ꯊꯕꯛ ꯆꯠꯄ꯭ꯔꯣ ꯀꯣꯂꯦꯖ ꯆꯠꯄ꯭ꯔꯣ ꯀꯥꯏꯗ ꯆꯠꯄ꯭ꯔꯣ ꯍꯥꯏꯕꯣ ꯉꯁꯤꯗꯤ
ꯑꯣ ꯀꯣꯂꯦꯖꯀꯤꯔꯣ
ꯎꯝ
ꯁꯥꯎꯕ ꯌꯥꯗ꯭ꯔꯦ ꯉꯁꯤ ꯅꯦꯋꯥꯛ ꯅꯨꯡꯉꯥꯏꯇ꯭ꯔꯦ ꯑꯩꯉꯣꯟꯗꯗꯤ ꯇꯥꯗꯦ ꯅꯪ ꯍꯧꯖꯤꯛ ꯉꯥꯡꯉꯤꯗꯣ ꯀꯩꯒꯤꯅꯣ ꯈꯪꯗꯦ
ꯅꯪꯗꯤ ꯌꯥꯝ ꯅꯨꯡꯉꯥꯏꯌꯦ
ꯑꯩꯒꯤ ꯑꯩꯒꯤ ꯏꯁꯄꯤꯀꯔꯕꯨꯗꯤ ꯀꯩꯅꯣ ꯇꯧꯕꯅꯦꯕꯀꯣ ꯀꯩꯅꯣ ꯇꯤꯀꯥꯗꯣ ꯇꯞꯅꯦꯕ ꯑꯃ
ꯅꯪꯒꯤ ꯐꯣꯟꯅ ꯑꯣꯏꯔꯝꯕꯅꯤ ꯑꯗꯨꯗꯤ
ꯑꯗꯨꯅꯤꯅꯦ ꯐꯣꯟ ꯑꯣꯏꯔꯝꯒꯅꯤ ꯍꯣꯏ ꯈꯪꯗꯦ ꯅꯪ ꯑꯇꯣꯞꯄꯗ ꯀꯣꯜ ꯇꯧꯕ ꯀꯥꯟꯗꯤ ꯑꯗꯨꯃꯥꯏꯅ ꯇꯧꯗꯣꯏꯅꯦ
ꯎꯝ ꯇꯧꯗꯦꯅꯦ ꯑꯩꯒꯤꯁꯨ ꯀꯔꯤꯒꯤꯔꯥ ꯈꯪꯗꯦ ꯀꯗꯔꯦ
ꯉꯁꯤꯗꯤ ꯀꯥꯏ ꯀꯥꯏ ꯆꯠꯂꯤꯅꯣ ꯅꯪꯗꯤ
ꯎꯝ ꯁꯤꯗꯤ ꯂꯧꯗ ꯆꯠꯂꯦ
ꯎ ꯎꯅꯥꯗꯕꯁꯨ ꯀꯨꯏꯔꯦ ꯃꯤꯁ ꯇꯧꯗ꯭ꯔꯕ꯭ꯔꯣ ꯅꯍꯥꯟ ꯅꯍꯥꯟ ꯊꯥꯏꯅꯒꯤ ꯃꯇꯝꯗꯨꯗ
ꯑꯦ ꯋꯥꯔꯤꯗꯤ
ꯅꯪ ꯐꯗꯣꯛꯁꯨ ꯀꯣꯜꯁꯨ ꯇꯧꯔꯛꯇꯦ ꯅꯪꯒꯤ ꯑꯩꯅ ꯀꯣꯜ ꯇꯧꯔ ꯑꯦ ꯉꯁꯤ ꯀꯔꯪ ꯀꯥꯎ ꯇꯧꯔꯛꯄꯗꯨꯗ
ꯑꯩꯅ ꯍꯟꯗꯛꯀꯥꯟꯗꯤ ꯕꯤꯖꯤ ꯈꯔ ꯈꯔ ꯇꯧꯕꯗꯒꯤ
ꯋꯥ ꯅꯦꯠꯋꯥꯛ ꯇꯥꯏꯀꯣ ꯎꯝ ꯇꯥꯛ ꯍꯧꯖꯤꯛꯗꯤ ꯇꯥꯛ ꯑꯗꯨ ꯁꯦꯡꯉꯦ ꯇꯥꯗꯕ ꯑꯗꯨꯒꯤ ꯀꯤ
ꯅꯪꯅꯁꯨ ꯑꯩꯕꯨ ꯃꯤꯁ ꯇꯧꯕꯤꯗ꯭ꯔꯦ ꯑꯗꯨꯒꯤ ꯑꯩꯁꯨ ꯀꯣꯛ
ꯑꯩ ꯑꯩꯗꯤ ꯃꯤꯁ ꯇꯧꯕꯒꯤ ꯀꯣꯜ ꯇꯧꯔꯛꯃꯤꯅꯤ ꯉꯁꯤ ꯅꯍꯥꯟꯁꯨ ꯀꯣ ꯇꯧꯕꯅꯦ ꯂꯪꯒꯤ ꯁꯨꯁꯣꯞꯅꯤꯑꯌꯦ ꯑꯗꯒꯤ ꯑꯗꯨꯒꯤ ꯃꯇꯨꯡ ꯏꯗꯁꯨ ꯀꯣꯜ ꯇꯧꯕꯅꯦ ꯑꯗꯣ ꯋꯦꯇꯤꯡ ꯂꯩ ꯑꯗꯨ ꯀꯣꯜ ꯕꯦꯛꯁꯨ ꯇꯧꯔꯛꯀꯗ꯭ꯔꯥꯅꯤ ꯉꯅꯥꯏꯔ ꯂꯩꯔꯤꯗꯨꯗ ꯀꯣꯁꯨ ꯇꯧꯔꯛꯇꯦ ꯀꯣ ꯕꯦꯛꯁꯨ
ꯅꯪꯒꯤ ꯐꯣꯟꯗꯣ ꯌꯥꯗ꯭ꯔꯕ
ꯑꯁꯤꯁꯦ ꯄꯣꯠꯅ ꯑꯣꯏꯅ ꯇꯥꯅꯏꯀꯣ ꯅꯪꯒꯤ
ꯑꯗꯨꯅꯦ ꯅꯪꯅ ꯑꯩꯕꯨꯣ ꯅꯨꯡꯁꯤꯗ꯭ꯔꯦ ꯍꯥꯏꯕ ꯃꯇꯝꯗꯣ ꯑꯗꯨꯗꯒꯤ ꯑꯩꯒꯤ ꯐꯣꯟꯗꯣ ꯑꯩꯅ ꯊꯨꯒꯥꯏꯕꯤꯈ꯭ꯔꯕ
ꯑꯦ ꯑꯩꯅ ꯐꯥꯒꯤ ꯇꯧ ꯑꯩꯅ ꯐꯥꯒꯤ ꯇꯧꯁꯜꯂꯒ
ꯎ ꯑꯗꯨ ꯑꯣꯏꯔꯁꯨ ꯐꯥꯒꯤ ꯑꯣꯏꯔꯁꯨ ꯑꯩꯗꯤ ꯌꯥꯗꯦ ꯅꯪ ꯅꯨꯄꯤ ꯑꯃ ꯀꯣꯏꯔꯝꯕꯅꯤ ꯑꯗꯨꯗꯤ
ꯂꯣꯠ ꯂꯣꯠꯅ ꯅꯨꯄꯤ ꯀ ꯑꯣꯏꯕꯗꯀꯣ
ꯀꯁꯤꯅ ꯇꯥꯕ꯭ꯔꯣ
ꯇꯥꯔꯕ꯭ꯔꯣ ꯎꯝ
ꯋꯥꯏꯍꯦ ꯉꯁꯤꯗꯤ ꯀꯩꯒꯤꯅꯣ ꯈꯪꯗꯦ ꯇꯥꯅꯉꯥꯏ ꯈꯣꯠꯅꯕꯗꯨꯗ ꯋꯥ ꯌꯦꯡꯁꯤ ꯀꯣ
ꯍꯧꯖꯤꯛꯁꯨ ꯑꯃꯨꯛ ꯇꯥꯗ꯭ꯔꯣ
ꯉꯁꯤ ꯈꯛꯇꯪ ꯀꯣꯜ ꯇꯧꯕꯒꯤꯔꯥ ꯈꯪꯗꯦ ꯏꯕꯥꯅꯤꯒꯤ ꯀꯅꯦꯛꯁꯟꯗꯣ ꯈꯤꯇꯪ ꯅꯨꯡꯉꯥꯏꯇꯦꯅꯦ ꯀꯩꯒꯤꯅꯣ ꯈꯪꯗ꯭ꯔꯦ
ꯑꯁ ꯑꯩꯒꯤꯁꯨ ꯌꯥꯗꯝ ꯎꯝ ꯅꯪꯗꯤ ꯑꯩꯕꯨ ꯅꯤꯡꯁꯤꯡꯕ ꯃꯇꯝ ꯌꯥꯎꯕ꯭ꯔꯣ
ꯑꯗꯨꯉꯥꯏꯔꯤꯌꯦ ꯑꯩꯈ
ꯇꯥꯗꯕ꯭ꯔꯥ
ꯑ ꯈꯪꯅꯤꯡꯗꯤꯦ ꯀꯔꯤ ꯍꯥꯏꯔꯤꯒꯦ ꯅꯪꯅ ꯇꯥꯗ꯭ꯔꯦ ꯑꯩꯉꯣꯟꯗꯗꯤ
ꯅꯍ ꯅꯪꯒꯤ ꯅꯥꯀꯣꯡꯗ
ꯍꯥ
ꯐꯖꯅ ꯊꯝꯃꯣ ꯅꯪꯒꯤ ꯐꯣꯟꯗꯣ ꯐꯖꯅ ꯊꯝꯃꯣ ꯑꯗꯨꯒ ꯐꯖꯅ ꯁꯥꯎꯑꯣ ꯆꯠꯀꯅꯨ ꯑꯗꯨ ꯇꯥꯒꯅꯤ
ꯀꯩ ꯅꯪ ꯅꯪꯗꯤ ꯉꯥꯡ ꯑꯗꯨꯗꯤ ꯀꯖꯤꯤ ꯀꯖꯤꯤꯗꯤ ꯆꯥꯏꯑꯕꯀꯣ ꯑꯗꯨꯗꯣ ꯁꯦꯡꯅ ꯇꯥꯗ꯭ꯔꯕꯗꯨ ꯀꯩꯔꯣ ꯈꯪꯈꯤꯒꯦ
ꯇ꯭ꯔꯦꯒꯥꯛ ꯑꯁꯨ ꯅꯪꯒꯤ ꯐꯣꯟ ꯑꯣꯏꯔꯝꯃꯤ ꯂꯩꯗ
ꯑꯗꯨꯗꯒꯤ ꯌꯥꯗ꯭ꯔꯅꯤ ꯋꯥꯠꯅꯕ ꯈꯪꯗ꯭ꯔꯦ ꯑꯩꯒꯤ ꯃꯐꯝꯗꯔ ꯅꯪꯒꯤ ꯃꯐꯝꯗꯔꯥ ꯈꯪꯗꯦ
ꯅꯪꯒꯤ ꯈꯣꯟꯖꯦꯜꯗꯤ ꯌꯥꯝ ꯌꯥꯥꯏꯑꯌꯦ
ꯉꯁꯥꯏꯁꯤꯗꯤ ꯀꯅꯥ ꯍꯣꯏ ꯀꯅꯥꯒꯔꯣ ꯋꯥꯔꯤ ꯁꯥꯔꯤꯔꯣ ꯑꯩ ꯀꯣꯜ ꯇꯧꯕ ꯀꯥꯟꯗ ꯋꯦꯇꯤꯡ ꯂꯩꯗꯨꯗꯤ
ꯍꯣꯏ ꯃꯤ ꯑꯃꯅ ꯇꯧꯔꯛꯄ ꯃꯤ ꯑꯃꯅ ꯇꯧꯔꯛꯄ
ꯍꯥ
ꯅ ꯇꯥꯗ꯭ꯔꯕꯣ
ꯍꯥ ꯋꯥꯔꯦ ꯋꯥꯔꯦ ꯋꯥꯔꯦ ꯇꯥꯗꯦ ꯑꯩꯗꯤ ꯑꯩꯉꯣꯟꯗꯗꯤ ꯇꯥꯗꯦ ꯅꯪꯅꯃꯛ ꯉꯥꯡꯕꯒꯤꯔ ꯑꯣ ꯀꯩꯅꯣ ꯇꯧꯕꯒꯤꯔ ꯑꯃꯗꯤ ꯂꯩꯌꯦꯀꯣ ꯏꯀꯥꯏꯕꯒꯤꯔ ꯅꯪꯅ ꯑꯩꯉꯣꯟꯗ
ꯈꯨꯟ ꯐꯥꯎꯗ ꯑꯣꯏꯅ ꯇꯥꯔꯅꯤ ꯑꯩꯅ ꯉꯥꯡꯕꯗꯣ
ꯑ
ꯑ ꯇꯥꯗꯅ ꯍꯧꯖꯤ ꯇꯉꯣ
ꯑ
ꯃꯨꯛ ꯇꯥꯗꯕ꯭ꯔꯣ
ꯇꯖꯦ ꯇꯖꯦ ꯀꯩ ꯍꯥꯏꯅꯣꯅꯪ
ꯑꯩ ꯑꯣꯏꯅ ꯋꯥꯔꯛꯑꯦꯗ
ꯕꯥ ꯕꯥ ꯕꯥ ꯄꯕꯥ ꯄ ꯄ ꯄ ꯅꯨꯡꯉꯥꯏꯇꯦꯗ ꯅꯦꯠꯋꯥꯛꯁꯦ
ꯅꯪꯒꯤ ꯅ ꯋꯥꯥꯛꯅꯔꯣ ꯑꯩꯒꯤꯗꯤ ꯐꯥꯏꯚ ꯖꯤ ꯀꯥꯏꯌꯦ
ꯉꯥꯏꯌꯨꯀꯣ ꯉꯥꯛꯇꯪ ꯉꯥꯏꯌꯨꯀꯣ ꯑꯩ ꯀꯩꯅꯣ ꯐꯣꯟꯗꯣꯏ ꯍꯥꯏꯐꯦꯠꯇꯪ ꯌꯦꯡꯒꯦ
ꯎꯝ
ꯎꯝ ꯇꯥꯔꯕꯣ ꯍꯧꯖꯤꯛꯇꯤ
ꯇꯥꯕ꯭ꯔꯥ
ꯇꯥꯕ꯭ꯔꯥ ꯎꯝ
ꯍꯥ
ꯍꯧꯖꯤꯛ ꯆꯥꯃꯨꯛ ꯇꯥꯔꯕꯣ
ꯑꯩ ꯑꯩꯒꯤ ꯀꯩꯅꯣ ꯑꯩꯒꯤ ꯈꯣꯟꯖꯦꯜꯗꯤ ꯁꯦꯡꯅ ꯇꯥꯕ꯭ꯔꯥ
ꯎꯝ
ꯎꯝ
ꯅꯪꯒꯤ ꯐꯣꯟꯅꯔ ꯑꯣꯏꯔꯝꯃꯅꯤ ꯑꯩꯒꯤ ꯐꯥꯏꯚ ꯖꯤ ꯅꯦꯠꯋꯥꯛ ꯌꯥꯝ ꯅꯨꯡꯉꯥꯏꯌꯦ ꯀꯥꯏꯌꯦ
ꯅꯍꯥꯟꯒꯩꯗꯤ ꯅꯪ ꯀꯩꯅꯣꯒ ꯂꯩꯕ ꯅꯠꯇ꯭ꯔꯣ ꯅꯃꯥꯟꯅ ꯄꯥ ꯍꯣꯏꯒ ꯄꯨꯟꯅ ꯂꯩꯕ ꯅꯠꯇ꯭ꯔꯣ ꯅꯍꯥꯟꯒꯩꯗꯤ
ꯂꯩꯌꯦ ꯍꯣꯏ
ꯍꯟꯗꯛꯀꯥꯟꯗꯤ ꯃꯣꯏ ꯑ ꯀꯩꯒꯤ ꯅꯠꯇꯣꯝꯗ ꯂꯩꯕ
ꯅꯪꯅ ꯑꯩꯕꯨ ꯊꯃꯣꯏ ꯀꯥꯏꯍꯟꯈ꯭ꯔꯦ ꯑꯩꯅ ꯑꯩꯈꯣꯏ ꯃꯃꯥ ꯕꯥꯕꯥꯒꯤ ꯃꯃꯥꯡꯗ ꯀꯞꯄꯗꯣ ꯏꯀꯥꯏꯕ ꯑꯗꯨꯒꯤ ꯑꯩ ꯊꯟꯗ ꯂꯩꯕ
ꯃꯨꯛ ꯌꯥꯗ꯭ꯔꯕꯣ
ꯑꯣ ꯇꯥꯏ ꯍꯥꯏꯕ ꯇꯥꯔꯦ ꯇꯥꯗ꯭ꯔꯁꯨ
ꯑꯩ ꯑꯣꯏꯅ ꯋꯥꯔꯛꯑꯦ
ꯌꯥꯗ꯭ꯔꯦ ꯑꯃꯨꯛꯀ ꯀꯣꯜ ꯇꯧꯕ ꯇꯥꯔꯦ ꯏꯕꯥꯅꯤ ꯄꯦꯟꯗꯦꯕ ꯍꯧꯖꯤꯛꯀꯤ ꯀꯩꯅꯣꯗꯤ ꯅꯪꯒꯤ ꯌꯥꯝ
ꯑꯩꯒꯤ ꯅꯦꯠꯋꯥꯛꯅꯔꯣ ꯃꯨꯛ ꯇꯥꯗ꯭ꯔꯕꯣ
ꯇꯥꯗꯦ ꯀꯩ ꯍꯥꯏꯔꯤꯅꯣ ꯅꯪ ꯍꯥꯏꯕꯗꯣ
ꯑꯁ
ꯑ ꯋꯧ ꯋꯧ ꯋꯧ ꯑꯩꯉꯣꯟꯗꯗꯤ ꯄ꯭ꯔꯣꯕ꯭ꯂꯦꯝ ꯂꯩꯇ꯭ꯔꯕꯅꯤꯅꯦ ꯅꯦꯋꯥꯛꯒꯤꯗꯤ ꯉꯔꯥꯡ ꯅꯍꯥꯟꯒꯩꯗꯤ ꯄ꯭ꯔꯣꯕ꯭ꯔꯦꯝꯕꯨꯗꯤ ꯂꯩꯕꯅꯦ ꯉꯁꯤꯕꯨꯗꯤ ꯋꯦꯗꯔꯁꯨ ꯅꯨꯡꯉꯥꯏꯑꯦ ꯐꯣꯟꯁꯨ ꯀꯩꯝ ꯇꯧꯗꯦ ꯅꯦꯠꯋꯥꯛꯁꯨ ꯀꯩꯝ ꯇꯧꯗꯦ ꯉꯁꯥꯏ ꯑꯇꯣꯞꯄꯗ ꯀꯣꯜ ꯇꯧꯕ ꯀꯥꯟꯗꯗꯤ ꯅꯨꯡꯉꯥꯏꯕꯅꯦ ꯅꯦꯋꯥꯛꯁꯦ ꯅꯪ ꯈꯛꯇꯪꯒꯤꯅꯦ ꯀꯣꯜ ꯇꯧꯔꯀꯥꯟ ꯅꯨꯡꯉꯥꯏꯇꯕꯗꯣ
ꯑꯩꯒꯤꯁꯨ ꯂꯣꯏꯟ ꯌꯥꯏꯗ ꯀꯔꯤꯒꯤꯔ ꯅꯪꯒꯤ ꯈꯪꯖꯗ꯭ꯔꯦꯗ ꯅꯪ ꯌꯨꯝꯗ ꯂꯩꯕ꯭ꯔꯣ
ꯎꯝ ꯑꯥ
ꯨꯃꯌꯨꯝꯗ ꯂꯩ
ꯅꯣꯡ ꯆꯨꯗ꯭ꯔꯕ ꯅꯣꯏꯔꯣꯝꯗꯗꯤ
ꯎꯝ ꯆꯨꯨꯗꯦ ꯍꯣ ꯅꯪ ꯌꯨꯝꯗ ꯂꯩꯕ꯭ꯔꯣ ꯀꯔꯤꯔ ꯑꯩ ꯀꯣꯛ ꯉꯥꯎꯔꯦꯗ ꯀꯔꯤ ꯅꯦꯋꯥꯔꯥ
ꯋꯥ ꯐꯥꯎ ꯍꯥꯏꯅꯤꯡꯉꯥꯏ ꯂꯩꯔꯛꯇꯣꯏꯗꯅꯦ ꯋꯥꯥꯛ ꯃꯇꯁꯤꯒ
ꯀꯅꯦꯛꯁꯟ ꯌꯥꯗꯦ ꯏꯕꯥꯅꯤꯒꯤ ꯑꯃꯔꯛ ꯇꯧꯈ꯭ꯔꯗꯤ ꯌꯥꯅꯤ ꯀꯣꯜ ꯇꯧꯕ ꯀꯏꯃꯟꯕꯒꯤ ꯀꯣꯜ ꯇꯧꯗꯕ ꯀꯨꯏꯃꯟꯕꯒꯤꯅꯦ ꯏꯕꯥꯅꯤꯒꯤꯗꯣ ꯅꯍꯥꯟꯈꯩꯗꯤ ꯅꯨꯡꯉꯥꯏꯔꯦꯀꯣ ꯇꯧꯔꯤꯗꯨꯗꯤ ꯉꯁꯤ ꯈꯛꯇꯪ ꯄ꯭ꯔꯣꯕ꯭ꯂꯦꯝ ꯂꯩꯔꯤꯗꯨꯗꯤ ꯀꯩꯅꯣ ꯈꯪꯗꯦ ꯀꯔꯤꯒꯤꯅꯣ ꯑꯃꯔꯛ ꯇꯧꯔꯛꯀꯦ
ꯋꯥꯔꯦ ꯉꯁꯤ ꯊꯕꯛ ꯆꯠꯄꯒꯤ ꯋꯥꯔꯦ
ꯍꯧꯖꯤꯛꯁꯨ ꯑꯃꯨꯛ ꯌꯥꯗꯕ꯭ꯔꯣ
ꯀꯩ ꯍꯥꯏꯅꯣ ꯈꯪꯗꯦ ꯇꯥꯗꯦ ꯑꯩꯗꯤ
ꯈꯪꯗ꯭ꯔꯦꯗ
ꯆꯨꯔꯣ
ꯐꯣꯟ ꯕꯦꯔꯥ ꯂꯩꯕꯤꯔ ꯏꯁꯄꯤꯀꯔ ꯕꯦꯔꯥ ꯂꯩꯒꯦꯔꯥ ꯅꯉꯣꯟꯒꯤ ꯕꯦꯔꯥ ꯂꯩꯒꯦꯔꯥ ꯑꯩꯉꯣꯟꯗ ꯕꯦꯔꯥ ꯂꯩꯥ
ꯁ꯭ꯄꯤꯀꯔꯅ ꯑꯣꯏꯔꯝꯃꯅꯤ
ꯅꯪꯅ ꯋꯥ ꯉꯥꯡꯗꯕꯩꯔꯥ ꯈꯨꯝꯗꯤꯟꯗꯒꯤꯔꯥ ꯈꯪꯗꯦ ꯁꯤꯗꯗꯤ ꯑꯃꯗꯤ ꯂꯩꯌꯦꯀꯣ ꯆꯤꯡꯅꯕ ꯑꯃꯗꯤ ꯂꯩ
ꯑꯩꯗꯣ ꯋꯥ ꯌꯥꯝ ꯋꯥꯡꯉꯦ ꯅꯪꯥꯏ ꯈꯣꯟꯖꯧ ꯇꯥꯗ꯭ꯔꯣ
ꯇꯥꯏ